ꯍꯥ ꯑꯣ ꯎꯝ ꯌꯥꯔꯕꯣ ꯍꯧꯖꯤꯛꯁꯤ
ꯅꯝ ꯐꯨꯗ ꯇ
ꯑꯁ ꯊꯝꯅꯝ ꯐꯨꯗꯑ ꯑꯩꯒꯤꯗꯣ ꯉꯁꯥꯏꯗꯣ ꯑꯩꯈꯣꯏ ꯏꯃꯥꯟꯅꯕꯤ ꯑꯃ ꯀꯣꯜ ꯇꯧꯔꯛ ꯇꯧꯕ ꯃꯥꯜꯂꯦ ꯑꯗꯨꯒꯤꯅꯤ
ꯑꯥꯎ ꯅꯨꯡꯉꯥꯏꯔꯤꯕꯣ ꯀꯩꯗꯧꯕꯅꯣ
ꯅꯨꯡꯉꯥꯏꯔꯤꯌꯦ ꯁꯨꯝ ꯂꯩꯔꯤꯌꯦ ꯅꯪꯗꯤ ꯅꯨꯡꯉꯥꯏꯔꯤꯕꯣ
ꯎ ꯀꯝꯄ꯭ꯂ ꯇꯗꯤ ꯑꯄꯥꯏꯔ ꯑ ꯍꯔꯦ ꯍꯔ ꯇꯑꯅ
ꯅꯨꯡꯉꯥꯏꯅ ꯂꯩꯒꯗꯕꯅꯤꯍꯦ ꯄꯨꯟꯁꯤꯁꯦ
ꯍꯣꯏ ꯀꯨꯏꯅꯁꯨ ꯂꯩꯥꯛꯔꯣꯏꯗꯕꯗꯨꯗ
ꯑꯦꯍ ꯅꯪꯗꯤ ꯀꯨꯏꯅ ꯂꯩꯅꯤ ꯂꯩꯔꯨꯀꯁꯨ ꯂꯣꯏ ꯈꯪꯂꯤ ꯖꯥꯠꯅꯤꯅꯦ
ꯑ ꯈ ꯄꯨꯟꯁꯤꯁꯦ ꯑꯁ ꯃꯤꯅ ꯍꯥꯏꯅꯩꯗꯣ ꯇꯥꯗ꯭ꯔꯣ ꯟ ꯑꯩꯈꯣꯏ ꯃꯤꯁꯤꯡꯁꯦ ꯁꯤ ꯂꯩꯥꯏꯕꯛꯇ ꯂꯥꯛꯏꯁꯦ ꯋꯦꯗꯤꯡ ꯁꯦꯠꯀꯨꯝꯕ ꯁ ꯀꯨꯝꯕꯗ ꯀꯩꯅꯣ ꯄꯊꯥ ꯂꯥꯛꯄꯅꯦ ꯍꯥꯏꯅ ꯍꯥꯏꯗ ꯇꯥꯗ꯭ꯔꯣ
ꯎꯝ
ꯎꯝ ꯥꯏ
ꯌꯥꯝ ꯌꯥꯝ ꯈꯪꯉꯦ ꯏꯃꯨꯡꯉꯣꯁꯦ
ꯌꯥꯝ ꯈꯪꯕꯗꯤ ꯅꯠꯇꯦꯍꯦ ꯑꯗꯨꯝ ꯃꯤꯅ ꯉꯥꯡꯕ꯭ꯔꯣ ꯇꯥꯏꯑꯕ
ꯇꯥꯕꯗꯨꯅ ꯍꯦꯟꯅ ꯐꯩꯌꯦ ꯍꯣꯏ
ꯍꯝ ꯀꯩꯚꯥꯟꯁꯒꯦ
ꯀꯥꯡꯁꯣꯏ ꯆꯥꯏ ꯅꯪꯗꯤ
ꯃꯅꯥꯥꯏꯦꯩꯅ ꯍꯥꯏ ꯑ ꯀ ꯀ ꯇꯧꯕꯤꯔꯒ ꯑꯗꯨꯗꯨꯅ ꯍꯦꯟꯅ ꯍꯥꯎꯋꯅꯤ
ꯑꯩꯁꯤ ꯑꯗꯣ ꯅꯪꯗꯤ ꯀꯔꯤ ꯆꯥꯔꯒꯦ
ꯇꯥꯗꯦꯕꯣ ꯑꯩꯅ ꯍꯥꯏꯁꯦ
ꯇꯥꯗꯕꯒꯤ ꯍꯦ
ꯑꯩ ꯍꯥꯏꯗꯨꯗꯤ ꯆꯞ ꯃꯥꯟꯅꯩꯅ ꯑꯩꯈꯣꯏꯅꯤ ꯀꯥꯡꯁꯣꯏ ꯆꯥꯏꯑ ꯑꯗꯨꯒ ꯌꯦꯔꯨꯝ ꯀꯥꯡꯉꯥꯎ ꯑꯃ ꯁꯦꯝꯃꯒ ꯆꯥꯏ ꯍꯥꯏꯗꯣ ꯑꯗꯣ
ꯈꯔ ꯂꯥꯞꯅ ꯇꯥꯕꯒꯤꯔ
ꯍꯧꯖꯤꯛꯇꯤ ꯌꯥꯔꯕꯣ
ꯎꯝ ꯌꯥꯔꯦ
ꯍꯥꯏꯅꯦ ꯑꯗꯨꯗꯤ
ꯁ ꯐꯅꯤꯒ ꯐꯠꯇꯕ ꯂꯩ ꯐꯠꯇꯕ ꯀꯅꯥ ꯂꯩ ꯃꯤꯅꯦꯦ
ꯍꯣꯏ ꯆꯨꯝꯃꯦ ꯌꯥꯝ ꯆꯨꯝꯃꯦ ꯀꯗꯧꯣꯏꯅꯣ
ꯑꯩꯗꯤ ꯍꯤꯞꯄꯒ ꯂꯩꯑꯦ ꯅꯪꯗꯤ
ꯆꯞ ꯃꯥꯟꯅꯩꯩꯅ ꯉꯍꯥꯛꯇꯪ ꯂꯩꯒ ꯇꯨꯝꯗꯣꯏꯅꯦ ꯑꯩꯁꯨ
ꯑꯁ ꯅꯪꯗꯤ ꯆꯥꯕꯒ ꯇꯨꯝꯃꯒ ꯇꯧꯔ ꯂꯩꯔꯕꯣ
ꯑꯁ ꯊꯕꯥꯥꯛ ꯑꯁ ꯊꯕꯛ ꯋꯥꯃꯟꯕꯒꯤ ꯀꯩꯅꯣ ꯉꯁꯤ ꯁꯟꯗꯦꯅꯤꯅ ꯀꯩꯅꯣ ꯇꯧꯕꯅꯤꯍꯦ ꯀꯩ ꯅꯨꯃꯤꯠꯠꯇ ꯑꯦꯁ ꯃꯗꯦ ꯁꯇꯥꯗꯦ ꯃꯗꯦ ꯇꯨ ꯁꯇꯥꯔ ꯑꯗꯨꯗꯤ ꯅꯟ ꯁꯇꯣꯄꯦ
ꯑꯣ ꯊꯕꯛ ꯇꯧꯕ꯭ꯔꯥ
ꯆꯗꯦꯗꯗꯤ ꯀꯩ ꯀꯩꯅꯣ ꯊꯕꯛ ꯀꯩ ꯀꯩꯅꯣ ꯇꯧꯅꯤꯡꯉꯁꯨ ꯎꯄꯥꯏ ꯂꯩꯇꯦꯅ ꯁꯟꯗꯦꯅꯤꯅ
ꯍꯣꯏꯅꯦ ꯁꯟꯗꯦꯗꯤ ꯄꯣꯊꯥꯕ ꯅꯨꯃꯤꯠꯅꯦꯕ
ꯑꯥ ꯄꯣꯊꯥꯕ ꯅꯝꯃꯤꯅꯦꯕ ꯑꯗꯨꯒꯤꯅꯦꯕ ꯁꯟꯗꯦꯗꯁꯨ ꯇꯧꯕꯗꯤ ꯇꯧꯕ ꯌꯥꯕꯨꯗꯤ ꯑꯗꯨꯝ ꯇꯧꯕ ꯌꯥꯏ ꯑꯗꯨ ꯑꯣꯏꯔꯁꯨ ꯑꯩꯈꯣꯏꯗꯤ ꯑꯗꯨꯣ ꯁꯟꯗꯦ ꯁꯟꯗꯦ ꯈꯛꯇ ꯑꯗꯨꯝ ꯄꯣꯊꯥꯕ ꯅꯨꯃꯤꯠ ꯑꯣꯏꯕꯒꯤ ꯇꯧꯕꯅꯤꯗ
ꯍꯣꯏꯅꯦ ꯀꯏꯅꯦ ꯎꯦ
ꯁꯟꯗꯦꯅꯤꯅ ꯀꯣꯏꯊꯣꯛꯑꯣꯏꯔꯣ ꯁꯨꯝ ꯂꯩꯒꯦ ꯍꯥꯏꯔꯣ ꯌꯨꯝꯗ
ꯀꯣꯏꯊꯣꯛꯀꯦ ꯇꯧꯕ꯭ꯔꯁꯨꯅꯦ ꯅꯨꯡꯁꯥꯁꯤꯅ ꯑꯩ ꯆꯥꯒꯦ ꯇꯧꯔꯤꯅꯦ ꯃꯨꯟ ꯃꯨꯜꯂꯒꯦ ꯇꯧ ꯋꯥ
ꯆꯥꯒꯦ ꯇꯧꯔꯤꯤꯅꯦ ꯀꯥꯏꯅ ꯑꯗꯨꯅꯦ ꯁꯥꯃꯟꯕꯒꯤ ꯅꯣꯡ ꯆꯨꯔꯀꯥꯟꯗꯁꯨ ꯅꯣꯡꯁꯤꯁꯨ ꯎ ꯁꯥꯔꯒ ꯑꯗꯨꯝ ꯀꯩꯅꯣꯗꯣ ꯑꯁꯥꯕꯗ ꯑꯗꯨꯝ ꯆꯨꯔꯒ ꯂꯩꯔꯤꯅꯦ ꯁꯤꯗꯗꯤ ꯑꯁ ꯕꯦꯔꯥꯁꯦ ꯁꯥꯍꯟꯕꯒꯤ
ꯅꯣꯡꯒꯨꯝꯕ ꯆꯨꯗ꯭ꯔꯣ
ꯇꯌꯨꯛꯇꯗꯤ ꯆꯨꯋꯦ
ꯍꯁ ꯐꯅꯦ ꯑꯗꯨꯗꯤꯁ ꯈꯣꯏ ꯑꯗꯨꯗꯤ ꯑꯩꯁ ꯑꯩꯒꯤ ꯅꯣꯡ ꯑꯩꯈꯣꯏꯗꯗꯤ ꯅꯣꯡ ꯆꯨꯗꯕꯁꯦ ꯀꯨꯏꯔꯦ
ꯇꯅꯝꯕ ꯐ ꯑꯗꯨꯅꯦ ꯑꯗꯨ ꯅꯪꯗꯤ ꯎ ꯇꯨꯝꯃꯒ ꯑꯗꯨꯝ ꯂꯩꯕ ꯇꯥꯔꯦ
ꯍꯣꯏ ꯉꯁꯤꯗꯤ ꯇꯝꯃꯒꯗꯣꯏ ꯂꯩꯗꯣꯏꯅꯦ ꯀꯩꯅꯣ ꯅꯨꯃꯤꯠ ꯇꯥꯗ꯭ꯔꯤꯉꯩ ꯅꯨꯃꯤꯠ ꯇꯥꯗ꯭ꯔꯤ ꯐꯥꯎ
ꯎꯝ ꯂꯩꯌꯣ ꯂꯩꯌꯣ ꯅꯨꯡꯉꯥꯏꯕꯅꯦ ꯑꯗꯨꯅ
ꯃꯄꯥꯟ ꯊꯣꯛꯑꯁꯨ ꯁꯥꯕꯅꯤ ꯌꯨꯝꯗ ꯂꯩꯔꯤꯐꯥꯎ ꯁꯥꯔ ꯀꯥꯟꯁꯤꯗ ꯑꯄꯥꯅ ꯊꯣꯛꯄ ꯉꯝꯗꯦ
ꯎꯝ ꯁꯃꯅ ꯁꯃꯅ ꯀꯣꯛꯀꯁꯨ ꯉꯥꯎꯕꯒꯨꯟ ꯇꯧꯔꯦ ꯑꯗ ꯌꯨꯝꯗ ꯂꯩꯕꯁꯨ ꯕꯣꯔꯤꯡ ꯌꯥꯝ ꯆꯨꯏꯦꯅꯦ
ꯀꯩꯁꯨ ꯇꯧꯅꯤꯡꯉꯥꯏꯁꯨ ꯂꯩꯇꯦ ꯍꯣꯏ ꯌꯨꯝꯗ ꯂꯩꯔꯤꯁꯨ ꯍꯣꯏꯁꯤꯁꯨ ꯍꯪꯗꯦꯅꯦ ꯄꯥꯏꯃꯥꯟꯕꯦ ꯅꯟꯗ꯭ꯔꯦꯁꯣꯂ ꯏꯇ꯭ꯔꯤꯅꯦ
ꯎ ꯑꯗꯣ ꯅꯪꯗꯤ ꯕꯣꯛꯁ ꯅꯕꯒꯨꯝꯕ ꯊꯣꯛꯇꯕ꯭ꯔꯥ
ꯃꯇꯝ ꯃꯐꯝ ꯂꯩꯇꯦ ꯁꯤꯗ
ꯃꯐꯝ ꯂꯩꯇꯕ꯭ꯔꯥ
ꯄꯩꯁꯥ ꯄꯤꯑꯒ ꯆꯠꯀꯦꯗꯤ ꯌꯥꯏ
ꯑꯏꯁ ꯀꯁꯥꯏ ꯌꯥꯝ ꯄꯥꯏꯒ ꯃꯤ ꯃꯥꯅꯤꯛꯣꯅ
ꯅ ꯇꯦꯍꯦ ꯑꯩ ꯅꯍꯗꯤ ꯁꯥꯟꯅꯒꯦ ꯍꯥꯏꯔꯗꯤ ꯄꯩꯁꯥ ꯄꯤꯔꯒ ꯁꯥꯟꯅꯒꯗꯕ ꯍꯥꯏꯕꯅꯦ ꯑꯩꯉꯣꯟꯗ ꯑꯩ ꯄꯩꯁꯥ ꯄꯤꯔꯒ ꯆꯠꯀꯦ ꯇꯧꯕꯅꯦ ꯇꯧꯕ ꯅꯠꯇꯦ ꯍꯥꯏꯕ ꯁꯣꯔꯤ
ꯑꯗꯨ ꯑꯣꯏꯔꯁꯨ ꯁꯅꯥꯒꯦꯅꯊꯣꯛꯑꯗꯤ ꯄꯩꯁꯥ ꯄꯤꯕ ꯇꯥꯕ ꯅꯠꯇ꯭ꯔꯣ
ꯑꯗꯨꯅꯦ ꯁꯅꯥꯒꯤꯅ ꯊꯣꯛꯑꯗꯤ ꯄꯩꯁꯥ ꯄꯤꯕ ꯇꯥꯔꯕꯅꯦ ꯀꯩꯅꯣ ꯐ ꯂꯩꯇꯦ ꯀ ꯇꯧꯅꯦ ꯂꯩꯗꯕꯅꯤꯅ ꯃꯐꯝ ꯄꯥꯏꯂ ꯏꯗ ꯃꯤꯅ ꯄꯥꯏꯂ ꯏꯆꯦ
ꯈꯨꯁ
ꯎꯝ
ꯐꯔꯦ ꯐꯩ
ꯌꯨꯝꯗꯔ ꯃꯄꯥꯟꯗꯔ ꯅꯣꯏ ꯀꯃꯥꯏꯅ ꯇꯧꯔꯒꯦ ꯊꯕꯛ ꯇꯧꯕ꯭ꯔꯥ
ꯑ ꯊꯕꯛ ꯇ ꯍꯧꯗꯦꯗ
ꯊꯕ ꯇꯧꯋꯦꯕ
ꯇꯧꯗꯦꯍꯕ
ꯎꯝ ꯑ ꯑꯦꯅꯦ ꯊ ꯊ
ꯅꯨꯡꯉꯥꯏꯇꯦꯗ ꯑꯦꯁ ꯅꯪꯗꯤ ꯊꯕꯛ ꯇꯧꯕ꯭ꯔꯥ
ꯈꯪꯗꯦ ꯊꯕꯛ ꯇꯧꯋꯦ ꯍꯥꯏꯒꯗ꯭ꯔꯥ ꯇꯧꯗꯦ ꯍꯥꯏꯒꯗ꯭ꯔꯥ ꯊꯕꯛ ꯍꯥꯏꯕꯕꯨ ꯑꯦ ꯄꯛ ꯍꯥꯏꯥꯏꯅꯗꯤ ꯇꯧꯔꯒ ꯂꯩ
ꯎꯝ
ꯑꯗꯒꯅꯦ ꯍꯣꯏꯁꯦ ꯃꯇꯝ ꯃꯇꯥꯡꯁꯨ ꯆꯥ ꯆꯥꯗꯦ ꯊꯕꯛꯀꯤꯁꯨ ꯐꯪꯗꯦ
ꯄ ꯇ ꯍꯥꯏ ꯆꯥ ꯆꯥꯗ ꯑꯗꯣ ꯅꯪ ꯕꯣꯜꯒꯨꯝꯕꯗꯤ ꯌꯦꯡꯕꯥꯒꯗ꯭ꯔ
ꯑ ꯣꯕꯤꯁ ꯑꯣꯏꯗꯤꯍꯦ
ꯀꯔꯤꯅ ꯀꯔꯤ ꯀꯩ ꯎꯝ ꯀꯩꯗ ꯁꯄꯣꯔ ꯇꯧꯋꯤ
ꯑꯩꯗꯤ ꯀꯩꯅꯣ ꯂꯩꯗꯅ ꯀꯩꯅꯣꯗꯣ ꯑꯩꯈꯣꯏ ꯑꯪꯀꯜ ꯃꯦꯁꯤꯗꯣ ꯂꯩꯗꯅ
ꯑꯁ
ꯅꯪ ꯀꯩꯅꯣ ꯅꯪ ꯔꯣꯅꯥꯜꯗꯣ ꯑꯣꯏꯔꯝꯒꯅꯤ
ꯑꯩꯗꯤ ꯔꯣꯅꯥꯗꯣ ꯅ ꯅꯠꯇꯍꯦ
ꯀꯅꯥ ꯑꯣꯏꯕ ꯕꯄꯦ ꯔꯣ ꯌꯥꯝꯃꯜ ꯂꯣ
ꯅꯠꯇꯦ ꯑꯈꯣꯏꯁꯨ ꯅꯥꯄꯧ ꯃꯦꯁꯤꯅꯤꯅꯦ
ꯍ ꯑꯗꯨꯗꯤ ꯐꯩꯅꯦ ꯑꯁ ꯆꯞ ꯃꯥꯟꯅꯩꯅꯦ ꯑꯗꯨꯗꯤ ꯑꯩꯁ
ꯎꯝ ꯑ ꯃꯥꯅꯔꯦ
ꯅꯦ ꯑꯩꯁꯨ ꯍꯟꯗꯛ ꯔꯣ ꯔꯣꯅꯥꯜꯗꯣ ꯅꯠꯇꯕ ꯃꯦꯁꯤꯅ ꯉꯝꯃꯗꯤ ꯑꯁ ꯑꯩꯁꯨ ꯐꯖꯅ ꯁꯦꯂꯦꯕ꯭ꯔꯦꯁꯟ ꯇꯧꯅꯤꯅ ꯇꯧꯅꯤ
ꯑꯁ ꯑꯗꯣꯅꯦ ꯅꯍꯥꯟꯁꯨ ꯃꯦꯁꯤꯒꯤ ꯕꯥꯔꯗꯦꯗꯨꯗ ꯑꯩꯈꯣꯏꯗꯤ ꯑꯁ ꯃꯦꯁꯤꯒꯤ ꯕꯥꯔꯗꯦ ꯄꯥꯔꯇꯤ ꯇꯧ ꯄꯨꯅꯤꯅꯦ ꯃꯦꯁꯤꯀꯤ ꯐꯦꯟ ꯁꯤꯡ ꯀꯣ ꯍꯣꯏ ꯑꯪꯀꯜꯗꯣ ꯉꯝꯃꯗꯤ ꯃꯥꯗꯤ ꯂꯥꯁꯅꯦꯅ ꯉꯝꯃꯣ ꯍꯥꯏꯕꯅꯤꯅꯦ ꯈꯪꯗꯅꯤ ꯃꯣꯏꯒꯤꯁꯤꯦ ꯃꯣꯏꯒꯤ ꯄ꯭ꯂꯦꯁꯤ ꯌꯦꯡꯉꯀꯥꯟꯗ ꯏꯁꯄꯦꯟꯒ ꯐ꯭ꯔꯥꯟꯁꯒ ꯀꯩ ꯀꯩꯅꯣꯠꯇ ꯀꯝꯄꯤꯌꯔ ꯇꯧꯔꯀꯥꯟꯗ ꯈꯪꯗꯅꯤ ꯗꯥꯎꯠ ꯂꯩꯅꯤ
ꯎꯝ ꯃꯣꯏꯒꯤ ꯄ꯭ꯂꯦꯗꯣ ꯌꯦꯡ ꯃꯣꯏ ꯑꯇꯩꯒꯤꯗꯤ ꯈꯥꯅꯦ ꯃꯦꯁꯤ ꯃꯦꯁꯤꯒꯤ ꯄꯂꯦꯗꯣ ꯌꯦꯡꯃ ꯅꯨꯉꯥꯏꯑꯦꯕ
ꯃꯁꯤꯕꯨꯗꯤ ꯃꯥꯕꯨꯗꯤ ꯁꯨꯞ ꯁꯣꯏꯔꯔꯣꯏ
ꯎꯝ ꯑꯩꯁꯦ ꯁꯣꯏꯕꯤꯒꯅꯨ ꯍꯥꯏꯕꯅꯤ
ꯐꯖꯅ ꯀꯩꯅꯣ ꯇꯧꯔꯣ ꯁꯞꯄꯣꯔꯠ ꯐꯖꯅ ꯇꯧꯔꯣ ꯅꯣꯏꯅ ꯁꯞꯄꯣꯔꯠ ꯇꯧꯔꯗꯤ ꯉꯝꯒꯅꯤ
ꯍꯣꯏꯅꯦ ꯑꯁ ꯑꯩꯈꯣꯏꯗꯤ ꯎꯝ ꯇꯥꯎ ꯂꯩꯕ ꯌꯥꯝ ꯀꯟꯕ ꯃꯤꯅ ꯉꯝꯒꯗꯕꯅꯦ ꯍꯟꯗꯛꯇꯤ
ꯎ ꯑꯗꯨ ꯅꯦꯕ
ꯗꯥꯎ ꯒꯁꯤ ꯌꯥꯝ ꯌꯥꯒꯟꯗꯦꯅꯦ
ꯅꯎ ꯌꯥꯗꯦ ꯍꯥꯏꯕ
ꯗꯥꯎꯁꯤ ꯌꯥꯒꯟꯗꯦꯕ
ꯑꯁ ꯀꯩꯩꯅꯣꯍꯦ ꯑꯗꯨꯃꯥꯏꯅ ꯇꯧꯅꯨꯍꯦ
ꯇꯥꯎ ꯇꯧꯔꯒꯤ ꯇꯧꯔꯁꯨ ꯗꯥꯎꯁꯤꯅ ꯌꯥꯗꯦꯅꯦ
ꯑꯗꯨꯗꯤ ꯉꯍꯥꯛꯇꯪ ꯔꯣꯅꯥꯜꯗꯣ ꯍꯣꯏꯗ ꯆꯠꯀꯦꯔꯣ
ꯍꯦ ꯑꯣ ꯌꯥꯏꯅꯦ ꯑꯗꯨꯁꯨ
ꯎ ꯗꯥꯎ ꯌꯥꯗꯦ ꯍꯥꯏꯗꯤ ꯔꯣꯅꯥꯜꯗꯣ ꯗ ꯉꯛꯇ ꯆꯠꯀꯦꯔꯣ ꯃꯦꯁꯤꯗ ꯂꯥꯛ ꯑꯃ ꯂꯥꯛꯀꯦ ꯍꯥꯏꯁꯨ ꯍ ꯃꯨꯂ ꯀꯦꯁꯨꯂ ꯑ ꯑꯗꯨ ꯑꯗꯨ ꯀꯦꯁꯨ ꯀꯥꯏꯇꯦ ꯑꯗ ꯍꯧꯖꯤꯛꯄꯨꯗꯤ ꯔꯣꯅꯦꯜꯗꯣꯗ ꯉꯥꯛꯇꯪ ꯆꯠꯀꯦꯔꯣ ꯑꯃꯨꯛ ꯀꯧꯒꯦ
ꯌꯥꯔ
ꯍ ꯑꯦ ꯀꯩꯅꯣꯅꯦ ꯔꯅꯦꯦꯜꯗꯕꯨꯗꯤ ꯈꯪꯗꯦ ꯑ ꯑꯗꯧꯕꯁꯨ ꯑꯗꯨꯝ ꯐꯕꯗꯤ ꯐꯥꯕꯅꯤ ꯑꯗꯨ ꯑꯣꯏꯔꯁꯨ ꯑꯁ ꯔꯅꯦꯗ ꯑꯣꯏꯁꯤ ꯈꯪꯗꯦꯅꯦ ꯃꯦꯁꯤꯒ ꯀꯝꯄꯦꯌꯔ ꯇꯧꯔꯗꯤ ꯃꯦꯁꯤꯒ ꯀꯝꯄꯦꯌꯔ ꯇꯧꯕ ꯌꯥꯗꯦꯅꯦꯕꯅꯦ
ꯐꯔꯤꯒꯤ ꯌꯥꯗꯕꯅꯦ
ꯀꯗꯒꯦ ꯃꯦꯁꯤ ꯃꯥꯥꯏꯒꯤ ꯃꯣꯏꯅꯤꯒꯤꯁꯦ ꯀꯝꯄꯤꯌꯔ ꯇꯧꯕ ꯌꯥꯕ꯭ꯔꯣꯅꯦ ꯑꯗꯨ ꯃꯁꯤꯅ ꯍꯦꯟꯕꯅꯤꯅꯦ ꯑꯗꯨꯒ ꯔꯔꯅꯦꯜꯗꯣꯒꯤ ꯐꯦꯟꯁꯤꯡꯅ ꯑꯃꯨꯛ ꯍꯥꯏꯒꯅꯤ ꯔꯔꯅꯦꯜꯗꯣꯁꯨ ꯃꯥꯒꯤ ꯄ꯭ꯔꯥꯏꯝ ꯇꯝ ꯄ꯭ꯔꯥꯏꯝ ꯇꯥꯝ ꯅ ꯁꯤꯁꯨ ꯃꯥꯒꯤ ꯄ꯭ꯔꯥꯏꯝ ꯇꯥꯏꯝ ꯂꯩꯕꯅꯤꯅꯦꯕꯨꯗꯤ ꯃꯣꯏꯅ ꯍꯥꯏꯁꯦ ꯔꯣꯅꯥꯜꯗꯣꯁꯦ ꯑꯍꯟ ꯑꯣꯏꯈ꯭ꯔꯕꯅꯦ ꯍꯧꯖꯤꯛꯇꯤ ꯉꯝꯗ꯭ꯔꯦ ꯑꯗꯨ ꯑꯣꯏꯔꯁꯨ ꯃꯥꯒꯤ ꯄ꯭ꯔꯥꯏꯝ ꯇꯥꯏꯝꯗ ꯐꯖꯅ ꯀꯩꯅꯣ ꯇꯧꯕꯅꯤ ꯀꯩꯅꯣꯗꯁꯨ ꯑꯗꯨꯝ ꯌꯥꯕꯅꯦ ꯍꯧꯖꯤꯛꯀꯤ ꯀꯩꯅꯣ ꯃꯤ ꯂꯣꯏꯃ ꯍꯔꯒꯂꯥꯏ ꯔꯣꯅꯥꯜꯗꯣ ꯐꯦꯟꯁꯤꯡꯅ ꯍꯥꯏꯅ ꯑ ꯁꯤꯁꯨ ꯃꯥꯒꯤ ꯄ꯭ꯔꯥꯏꯝ ꯇꯥꯏꯝꯗꯁꯨ ꯑꯗꯨꯝ ꯐꯖꯩ ꯍꯧꯖꯤꯛ ꯐꯥꯎ ꯑꯗꯨꯝ ꯐꯖꯔꯒ ꯂꯩꯔꯤ ꯀꯩꯅꯣ
ꯍꯣꯏ ꯐꯖꯕꯨꯗꯤ ꯑꯗꯨꯝ ꯐꯖꯩꯌꯦꯗ
ꯑꯗꯨꯝ ꯐꯖꯩ ꯍꯥꯏꯕ ꯅꯠꯇꯅ ꯌꯥꯝ ꯐꯖꯈ꯭ꯔꯕꯅꯤ ꯂꯣꯏ ꯑꯦ ꯇ꯭ꯔꯣꯐꯁꯨꯃꯦ
ꯍ
ꯉꯝꯒꯤ ꯄꯩꯁꯨ ꯌꯥꯃꯦ
ꯑꯦ
ꯃꯃꯤꯡꯁꯨ ꯆꯠꯈꯕꯅꯦ ꯂꯣꯏꯅꯃꯛ ꯍꯥꯏꯔꯗꯤ ꯃꯩꯁꯤꯕꯨ ꯀꯝꯄꯤꯠ ꯇꯧꯒꯗꯕꯁꯦ ꯑꯁ ꯌꯥꯝ ꯂꯨꯈ꯭ꯔꯕꯅꯦ ꯍꯧꯖꯤꯛꯁꯦ
ꯑꯁ ꯈꯪꯗꯦ ꯍꯧꯖꯤꯛ ꯍꯟꯗꯛ ꯎ ꯃꯦꯁꯤꯒꯅꯦ ꯇꯥꯏꯕꯔꯅꯦ ꯑꯝꯕ ꯍꯥꯏꯕꯥ ꯑꯗꯨꯅꯦ ꯑ꯭ꯔꯣꯅ ꯀꯅꯥꯅ ꯉꯝꯗꯣꯏꯔꯅꯪ ꯈ ꯝꯕꯁꯨ ꯌꯥꯝ ꯍꯩ ꯌꯥꯝ ꯍꯩꯅꯦ
vl. ꯑꯗꯣꯅꯦ ꯄꯁꯨ ꯃꯦꯁꯤ ꯀꯩꯅꯣ ꯣ ꯁꯀꯣꯔꯁꯦ ꯃꯦꯁꯤ